ꯀꯩꯗꯧꯔꯤꯅꯣ
ꯑꯩ ꯊꯕꯛ ꯇꯧꯔꯤ ꯋ꯭ꯥꯔꯛ ꯊꯕꯛ ꯇꯧꯔꯤꯌꯦ
ꯀꯩ ꯊꯕꯛ
ꯗꯨꯀꯥꯟꯒꯤ
ꯀꯩ ꯀꯩ ꯌꯣꯜꯂꯤꯅꯣ
ꯆꯥꯅꯕ ꯑꯆꯥꯄꯣꯠ ꯑꯩ ꯔꯦꯁꯇꯨꯔꯦꯟꯗ ꯐꯝꯃꯦ
ꯑꯣ ꯀꯥꯔꯋꯥꯏꯒꯤ ꯔꯦꯁꯇꯨꯔꯦꯟꯗ ꯐꯝꯃꯤꯕ
ꯀꯗꯥꯏ ꯋꯥꯏ ꯑ ꯃꯥꯍꯥꯕꯂꯤꯒꯤ
ꯑꯣ ꯍꯣ ꯃꯃꯤꯡ ꯀꯩ ꯀꯧꯕ
ꯍꯨꯝ
ꯔꯦꯁꯇꯨꯔꯦꯟ ꯃꯃꯤꯡ ꯀꯩ ꯀꯧꯒꯦ
ꯕ꯭ꯂꯦꯁꯤꯡ ꯋꯥ
ꯈꯪꯗꯦ
ꯅꯪꯒꯤ ꯑꯩꯈꯣꯏꯗ ꯎꯝ ꯅꯪꯒꯤ ꯃꯤꯡꯒ ꯃꯥꯟꯅꯕ ꯌꯥꯝ ꯃꯌꯥꯝ ꯂꯩ
ꯑꯣ ꯑꯣ ꯆꯥꯛ ꯆꯥꯔꯕꯣ
ꯆꯥꯗ꯭ꯔꯤ
ꯍꯥ ꯎꯝ ꯄꯨꯡ ꯀꯌꯥꯗ ꯆꯥꯗꯣꯏꯕ ꯆꯥꯛꯇꯤ
ꯉꯥꯛ ꯂꯩꯔꯒ
ꯎꯝ ꯎꯝ ꯎꯝ ꯆꯥꯛ ꯊꯣꯡ ꯀꯅꯥꯅ ꯊꯣꯡꯒꯦ ꯆꯥꯛꯇꯤ ꯅꯣꯏ ꯅꯁꯥꯅ ꯊꯣꯡꯖꯕ꯭ꯔꯣ ꯃꯣꯏꯅ ꯊꯣꯡꯉ ꯄꯤꯕ꯭ꯔꯣ
ꯑꯈꯣꯢꯅ
ꯎꯝ ꯊꯣꯡꯗ꯭ꯔꯤꯕꯣ
ꯊꯣꯡꯗ꯭ꯔꯤꯌꯦ
ꯑꯣ ꯅꯣꯏ ꯃꯤ ꯀꯌꯥ ꯂꯩꯔꯤꯅꯣ
ꯑꯈꯣꯢ ꯃꯤ ꯃꯔꯤ
ꯑꯣ ꯅꯨꯄꯤ ꯉꯥꯛꯇ
ꯃꯥꯅꯦ
ꯎꯝ ꯐꯩꯅꯦ ꯒꯨꯠ ꯇꯥꯔꯦꯅꯦ ꯑꯗꯨꯗꯤ ꯒꯨꯨꯠ ꯒꯨꯠ ꯒꯨꯠ ꯀꯣꯂꯦꯖꯇꯤ ꯆꯠꯇꯕ
ꯆꯠꯇꯦ
ꯑꯦꯛꯖꯥꯝꯗꯤ ꯊꯥꯕ ꯌꯥ ꯆꯠꯄ꯭ꯔꯣ
ꯍꯝ
ꯑꯦꯛꯖꯥꯝꯗꯤ ꯊꯥꯕ ꯆꯠꯄ꯭ꯔꯥ ꯍꯥꯏꯕ?
ꯎꯝ ꯍꯟꯗꯛ ꯁꯦꯀꯦꯟꯒꯤ ꯑꯃꯨꯛ ꯊꯥꯕ ꯆꯠꯇꯣꯏꯅꯤ꯫
ꯅꯣꯏ ꯗꯦꯠ ꯀꯌꯥꯗꯩ ꯍꯧꯋꯤ?
ꯈꯪꯗꯦ ꯑꯩ ꯀꯥꯎꯒ꯭ꯔꯦ꯫
ꯐꯣꯔꯝ ꯐꯤꯜ ꯑꯞꯇꯤ ꯇꯧꯒ꯭ꯔꯕ?
ꯂꯣꯏꯔꯦ
ꯑꯣ ꯀꯌꯥ ꯂꯨꯄꯥ ꯀꯌꯥ ꯂꯧꯔꯦ ꯅꯣꯏ ꯐꯣꯝ ꯐꯤꯜꯑꯞ ꯇꯧꯕꯩ?
ꯂꯤꯁꯤꯡ ꯑꯃꯒ
ꯆꯅꯤꯄꯥꯟ
ꯆꯥꯃꯉꯥ ꯑꯩꯗꯤ ꯄ꯭ꯔꯦꯛꯇꯤꯀꯦꯜ ꯑꯃꯝꯐꯥꯎ ꯌꯥꯎꯗꯦ꯫
ꯀꯩ ꯁꯞꯖꯦꯛꯅꯣ?
ꯑꯩꯒꯤꯗꯤ ꯃꯥꯂꯦꯝꯒꯤ ꯊꯕꯛ ꯂꯩꯕꯥꯛꯀꯤ ꯊꯕꯛ ꯇꯧꯔꯒꯦꯅ
ꯄꯣꯂꯤꯇꯤ ꯀꯦꯜ
ꯎꯝ
ꯑꯩꯗꯤ ꯈꯪꯗ꯭ꯔꯥ
ꯈꯪꯉꯦ - ꯈꯪꯉꯦ ꯂꯩꯕꯥꯛꯀꯤ ꯍꯥꯏꯔꯗꯤ ꯃꯤ ꯃꯌꯥꯝ ꯄꯣꯂꯤ ꯄꯣꯂꯤꯇꯤꯀꯦꯜꯅꯦꯁꯦ ꯂꯣꯏ
ꯑꯈꯣꯏꯒꯤꯗꯤ ꯂꯤꯁꯤꯡ ꯑꯃꯒ ꯆꯍꯨꯝ
ꯑꯦ ꯌꯥꯝ ꯀꯩꯅꯣ ꯌꯥꯝ ꯇꯧꯋꯤꯅ
ꯈꯣꯏ ꯒꯤ ꯗꯦꯝꯗꯤ ꯍꯣꯡꯉꯦ
ꯎꯝ ꯅꯪ ꯉꯔꯥꯡ ꯒꯦꯝ ꯁꯥꯟꯅ ꯗꯦ ꯍꯥꯏꯔꯒ ꯀꯩꯗꯧꯕꯒꯤ ꯆꯪꯉꯛꯇ꯭ꯔꯤꯕ?
ꯅꯪ ꯉꯔꯥꯡ ꯑꯣꯏꯔꯝꯃꯣꯏ ꯅꯍꯥꯟ ꯑꯣꯏꯔꯝꯒꯅꯤ ꯑꯩ ꯆꯪꯉꯤ ꯅꯪꯅ ꯐꯣꯂꯣ ꯕꯦꯛꯁꯨ ꯇꯧꯔꯛ ꯇꯅ ꯑꯗꯩꯗꯤ ꯅꯪ ꯆꯥꯛ ꯆꯥꯈꯤꯒꯦ ꯍꯥꯏꯔ ꯀꯔꯤꯁꯨ ꯍꯥꯏꯔꯛꯇꯦ꯫
ꯑꯩ ꯐꯣꯂꯣ ꯕꯦꯛ ꯄꯤꯈ꯭ꯔꯕꯅꯦ꯫
ꯑꯣ ꯈꯪꯗꯦꯅꯦ ꯅꯪ ꯆꯥꯛ ꯆꯥꯎꯒꯤꯒꯦ ꯍꯥꯏꯔꯒ ꯀꯩꯁꯨꯝꯁꯨ ꯍꯥꯏꯔꯛꯇꯦ꯫ ꯑꯗꯒꯤꯗꯤ ꯇꯨꯝꯃꯕ꯭ꯔꯅ ꯑꯩꯁꯨ ꯑꯗꯨꯝ ꯕꯣꯟ ꯌꯦꯡꯕꯝꯗ ꯆꯠꯂꯦ ꯑꯔꯖꯦꯟꯇꯤꯅꯥꯅ ꯀꯥ ꯄꯣꯒꯦ - ꯄꯣꯒꯦ ꯇꯧꯔ ꯀꯥꯊꯣꯛꯈ꯭ꯔꯦ꯫
ꯅꯪꯒꯤ ꯗ꯭ꯔꯤꯝꯅꯦ ꯍꯥꯏꯗꯥꯏꯅꯦ ꯑꯥꯔꯖꯦꯟꯇꯤꯅꯥꯒ
ꯏꯁꯄꯦꯟꯒ ꯁꯥꯟꯅꯕꯗꯣ
ꯍꯨꯝ
ꯍꯥꯏꯗꯤ ꯑꯥ ꯍꯟꯗꯛꯇꯤ ꯏꯁꯄꯦꯟꯅ ꯂꯧꯗꯣꯏꯅꯦꯕ ꯑꯔꯖꯦꯟꯇꯤꯅꯥꯗꯤ ꯃꯃꯥꯡ ꯂꯧꯒꯔꯦꯕ ꯑꯗꯨꯅ ꯑꯥꯔꯖꯦꯟꯇꯤꯅꯥꯒ ꯏꯁꯄꯦꯟꯒ ꯁꯥꯟꯅꯕꯗꯣ ꯑꯩꯒꯤ ꯗ꯭ꯔꯤꯝꯅꯦꯕ꯫ ꯍꯥꯏꯗꯤ ꯕꯤꯠ ꯂꯩꯇꯦ ꯍꯥꯏꯕ ꯅꯠꯇ꯭ꯔꯗꯤ ꯏꯪꯂꯦꯟꯒ ꯏꯁꯄꯦꯟꯒ ꯁꯥꯟꯅꯕꯗꯨꯗꯤ ꯏꯪꯂꯦꯟꯒꯤ ꯐꯦꯟ ꯄꯥꯛꯅ ꯊꯣꯛꯂꯛꯑꯔꯣꯏꯕꯀꯣ꯫
ꯑꯗꯨꯅ ꯚꯣꯜ ꯌꯦꯡꯕ ꯅꯨꯡꯉꯥꯏꯔꯔꯣꯏꯕ ꯏꯁꯄꯦꯟꯒ ꯑꯥꯔꯖꯦꯟꯇꯤꯅꯥꯒ ꯁꯥꯟꯅꯔꯗꯤ ꯑꯥꯔꯖꯦꯟꯇꯤꯅꯥꯒꯤ ꯐꯦꯟ ꯃꯌꯥꯝ ꯊꯣꯛꯂꯛꯑꯅꯤ ꯑꯗꯨꯅ ꯁꯥꯟꯅꯕ ꯅꯨꯡꯉꯥꯏ ꯌꯦꯡꯕ ꯅꯨꯡꯉꯥꯏꯔꯅꯤ ꯃꯔꯩ ꯌꯦꯠꯅ ꯌꯦꯠꯅꯗꯅ꯫ ꯅꯨꯡꯉꯥꯏꯔꯣꯏꯗ꯭ꯔꯣ?
ꯎꯝ
ꯑꯗꯨꯅꯤ
ꯅꯪ ꯆꯥꯛ ꯆꯥꯔꯕ꯭ꯔꯣ ꯀꯩꯗꯧꯔꯤꯒꯦ?
ꯆꯥꯔꯦ
ꯀꯔꯤ ꯏꯟꯖꯥꯡ?
ꯕꯅꯅꯥ ꯇ꯭ꯔꯤ ꯂ ꯄꯨꯨ ꯑꯣꯏꯔꯣꯝꯕ
ꯍꯥꯎꯕꯅꯤꯅꯦ
ꯎꯝ ꯍꯥꯎꯕꯅꯤ ꯍꯥꯎꯕꯅꯤ ꯑꯩꯗꯤ ꯆꯥꯅꯤꯡꯗꯦ
ꯆꯥꯅꯤꯡꯗꯦ ꯍꯥꯏꯔꯒ ꯆꯥꯕꯗꯣ
ꯆꯥꯕꯗꯗꯤ ꯌꯥꯗꯕꯩ ꯆꯥꯕ ꯎꯄꯥꯏ ꯂꯩꯇꯕꯒꯤ ꯅꯣ ꯎꯄꯥꯏ
ꯎꯝ ꯄꯥꯏ ꯂꯩ ꯏꯔꯝꯕꯔꯣ
ꯑꯦ ꯊꯣꯡꯗꯤ ꯊꯣꯡꯗꯅ ꯀꯔꯝꯅ ꯎꯄꯥꯏ ꯂꯩꯒꯗ꯭ꯔꯅꯦ
ꯎꯝ ꯑꯍꯥꯎ ꯑꯍꯥꯎ ꯆꯥꯅꯤꯡꯉꯗꯤ ꯅꯨꯄꯤ ꯄꯨꯁꯜꯂꯣ ꯑꯗꯣ ꯅꯪ ꯅꯨꯄꯤꯗ ꯁꯤ ꯊꯣꯡꯕꯤꯌꯣ ꯑꯗꯨ ꯊꯣꯡꯕꯤꯌꯣ ꯑꯗꯥ ꯊꯣꯡꯕꯤꯌꯣ ꯍꯥꯏ
ꯊꯤ ꯅꯕ ꯅꯄꯤꯗꯨꯕꯨ ꯂ ꯏꯇꯦ
ꯃꯥꯂꯦ ꯃꯥꯂꯦ
ꯄꯅ ꯍꯦꯅ ꯂꯨꯏ
ꯑ
ꯐꯔꯦ ꯂꯩꯔꯦꯅ ꯈꯜꯂꯁꯦꯕꯀꯣ
ꯑꯝ
ꯀꯔꯤ ꯁꯨꯔꯒ ꯀꯔꯤ ꯊꯥ ꯄꯤꯖꯗꯣꯏꯅꯣꯕ ꯃꯣꯏ
ꯑꯗꯨꯗꯤ ꯅꯪꯅ ꯁꯨꯔꯒ ꯄꯤꯖꯒꯗꯕ ꯅꯠꯇ꯭ꯔꯣ
ꯑꯗꯨꯗꯤ ꯊꯤꯖꯔꯔꯣꯏꯒꯦ ꯑꯩꯈꯣꯏ ꯏꯃꯥ ꯏꯄꯥꯅ ꯑꯗꯨꯝ ꯊꯥꯛꯆꯔꯤꯁꯤꯅꯤ ꯃꯇꯝ ꯈꯔ ꯄꯩꯁꯥ ꯊꯣꯛꯅꯕ ꯂꯝꯕꯤ ꯂꯩꯇ꯭ꯔꯦꯕ
ꯍ ꯍꯅꯦ ꯍꯅꯦ ꯀ
ꯎꯝ
ꯑꯩꯗꯤ ꯀꯩꯅꯣ ꯍꯌꯦꯡ ꯅꯠꯇ꯭ꯔꯣ ꯃꯣꯏꯒꯤ ꯎꯝ ꯑꯪꯀꯜ ꯃꯦꯁꯤꯒꯤ ꯃꯦꯠꯆ ꯂꯩꯕꯗꯣ ꯐꯥꯏꯅꯜ
ꯎꯝꯝ ꯉꯁꯤ ꯗꯦꯠ ꯁꯚꯦꯟꯇꯤꯟ ꯑꯩꯠꯇꯤꯟ ꯅꯥꯏꯟꯇꯤꯟ
ꯍꯂꯣ
ꯅꯥꯏꯟꯇꯤꯟꯒꯤ ꯅꯨꯡꯗꯥꯡꯗ ꯇ꯭ꯋꯦꯟꯇꯤ ꯅꯥꯟꯕ ꯍꯧꯔꯛꯄꯗ ꯍꯌꯦꯡꯗꯤ ꯐꯥꯏꯅꯦꯜ ꯀꯩꯅꯣ ꯑꯣꯏꯔꯝꯒꯅꯤ ꯊꯥꯔꯠ ꯄ꯭ꯂꯦꯁ ꯁꯥꯟꯅꯕ ꯌꯝꯒꯅꯤ ꯏꯪꯂꯦꯟꯒ ꯀꯩꯅꯣꯒ
ꯑꯣ ꯀ ꯀꯅꯤꯦ
ꯑꯃ ꯏꯪꯂ꯭ꯂꯦꯟꯒ ꯑ ꯑ ꯑꯔꯖꯦꯟꯇ ꯑ ꯀꯩꯅꯣꯒꯗꯣ ꯐ꯭ꯔꯥꯟꯁꯀ ꯊꯥꯔꯠ ꯄ꯭ꯂꯦꯁꯀꯤ
ꯀꯟꯥꯏ ꯑꯩꯗꯤ ꯐꯥꯏꯅꯦꯜꯗꯁꯦ ꯑꯩꯒꯤ ꯀꯦꯄꯣꯞ ꯑꯥꯏꯗꯜꯁꯨ ꯂꯥꯛꯀꯅꯤꯅꯦ ꯑꯗꯨꯅ ꯌꯦꯡꯅꯤꯡꯒꯅꯤ
ꯀꯅꯥ
ꯀꯩꯅꯣ ꯕ꯭ꯔꯦꯛꯇ ꯄꯔꯐꯣꯔꯃꯦꯟ꯭ꯁ ꯇꯧꯒꯗꯕ ꯒ꯭ꯔꯨꯞꯇꯨ ꯀꯅꯥꯅꯣ ꯈꯪꯗ꯭ꯔꯣ ꯑ
ꯑꯗꯨ ꯕ꯭ꯔꯦꯛꯇꯗꯤ ꯈꯪꯗꯦ ꯐꯥꯏꯅꯦꯜꯗꯗꯤ ꯀꯩꯅꯣꯅꯦ ꯍꯥꯏꯕꯗꯥꯏꯅꯦ ꯖꯁꯇꯤꯟ ꯕꯥꯏꯕꯔꯅ ꯁꯛꯀꯅꯤ ꯍꯥꯏꯗꯥꯏꯅꯦ
ꯍꯣꯏ ꯈꯪꯗꯦꯖꯤ ꯕ꯭ꯔꯦꯛꯦꯛ ꯇꯔ
ꯊ
ꯕ꯭ꯔꯦꯦꯛ ꯕ꯭ꯔꯦꯛꯇ ꯀꯩꯅꯣꯒꯤ ꯀꯣ ꯕꯤ ꯇꯤ ꯑꯦꯁ ꯀꯤ ꯑꯣꯏꯔꯝꯒꯅꯤꯌꯦ
ꯁ ꯕꯤ ꯇꯤ ꯑꯦꯁ ꯗꯤ ꯌꯦꯅꯤꯡꯇꯦ
ꯑꯩꯗꯤ ꯌꯦꯡꯉꯅꯤꯍꯦ
ꯌꯦꯡꯉꯣ ꯑꯩꯈꯣꯏꯗꯤ ꯀꯩꯅꯣ ꯌꯦꯡꯉꯅꯤ ꯁꯇꯦꯟ ꯥꯏꯚꯔꯒꯤ ꯌꯦꯡꯉꯗꯤ
ꯎꯝ ꯑꯩꯒꯤ ꯑꯪ ꯇꯥꯃꯣ ꯌꯥꯎꯋꯦꯕ ꯑꯗꯨꯗ
ꯀꯔꯝꯕꯅ
ꯀꯔꯝꯕꯅꯣ ꯍꯥꯏꯕ
ꯑꯥ
ꯍꯥꯏꯔꯣꯏ ꯀꯣꯟꯅ ꯊꯥꯒꯠꯂꯛꯀꯦ ꯍꯦꯁ
ꯖꯨꯡꯀꯣꯛ ꯅꯨꯡꯀꯣꯛ ꯌꯥꯝ ꯂꯩꯗꯥꯅꯦ
ꯑꯩꯈꯣꯏꯗꯤ ꯖꯪꯀꯣꯛ ꯅꯠꯇꯦ ꯖꯒꯣꯏ ꯌꯥꯝ ꯍꯩꯕꯗꯣ ꯃꯣꯏꯒꯤ ꯃꯔꯛꯇ
ꯌꯦꯡꯗꯦꯗ ꯃꯤꯅ ꯏꯃꯥꯟꯅꯕꯤꯈꯩꯗꯨ ꯌꯥꯝꯅ ꯌꯥꯎꯋꯦꯕ ꯖꯨꯡ ꯀꯣꯛꯄꯨ ꯍꯥꯏꯕꯔꯣ ꯑꯃꯕꯨ ꯍꯥꯏꯕꯔꯣ ꯑꯗꯨꯗ ꯃꯣꯏꯒꯤ ꯌꯦꯡꯕꯅꯤ
ꯑꯩꯒꯤꯗꯤ ꯑꯩꯒꯤꯗꯤ ꯖꯦ ꯍꯣ
ꯑ ꯃꯁꯛ ꯐꯖꯕ꯭ꯔꯣ
ꯖꯕꯅꯦꯖꯒꯏ
ꯉꯥꯎꯏꯔꯣ
ꯃꯥꯥꯏ ꯃꯑꯣꯡ ꯃꯇꯧꯁꯨ ꯑꯗꯨꯝ ꯎꯝ ꯐꯖꯕꯅꯦ ꯃꯥꯅ ꯇꯧꯊꯧꯔꯛꯄ ꯈꯨꯗꯤꯡ ꯃꯥꯅꯕꯨ ꯇꯧꯊꯣꯔꯛꯄ ꯈꯨꯗꯤꯡ ꯐꯖ ꯊꯤꯒꯦ ꯍꯥꯏꯕ ꯂꯩꯇꯦꯀꯣ ꯍꯜꯂꯣ
ꯑꯣꯣ
ꯍꯜꯂꯣ ꯂꯩ ꯏꯩꯅ ꯈꯗꯦ ꯍꯥꯏꯖꯤ ꯀꯗ ꯀꯔꯤꯕ
ꯒꯦꯝ ꯍꯥꯟꯕꯗꯨꯗ ꯉꯥꯎꯋꯔꯤꯔꯥ ꯍꯥꯏꯕ ꯍꯣꯃꯣꯗꯧꯅ ꯃꯃꯤꯠ ꯃꯅꯥꯒ ꯌꯦꯛꯁꯜꯂꯒ
ꯖꯦꯍꯣꯞ ꯖꯦꯍꯣꯞꯄꯨꯒꯦ ꯃꯥꯥꯟꯕ꯭ꯔꯥ ꯍꯥꯏꯁꯦ ꯅꯪ ꯍꯥ ꯃꯥꯥꯟꯗ꯭ꯔꯥꯝ ꯇ ꯍꯥꯏꯔ ꯋꯥꯅꯦ ꯍꯜꯂꯣ ꯇꯥꯕ꯭ꯔꯣ ꯍꯜꯂꯣ ꯃꯨꯠ ꯊꯝꯕ꯭ꯔꯪꯍꯩ ꯍꯜꯂꯣ